ꯍꯜꯂꯣ ꯇꯥꯔꯕꯣ ꯃꯤꯅꯠ ꯇꯔꯥ ꯃꯤꯅꯠ ꯇꯔꯥ ꯅꯠꯇ꯭ꯔꯥ
ꯃꯥꯅꯦ
ꯎꯝ ꯌꯥꯝꯪ ꯀꯗꯅꯣ
ꯀꯁ ꯇꯧꯗꯦ ꯃꯤꯅꯥꯖ ꯑꯡꯈꯩꯁꯂ ꯖꯨ
ꯑꯁ ꯀꯩ ꯆꯥꯟꯁꯦꯁ ꯌꯥꯏ ꯃꯅ ꯇ꯭ꯔꯥ ꯁꯅ ꯑꯗꯨꯕꯗꯣ ꯅꯣꯏ ꯆꯠꯈꯤꯕꯗꯩ ꯅꯨꯡꯉꯥꯏꯖꯔꯦꯅꯦ ꯑꯩꯈꯣꯏ ꯃꯊꯪꯗꯩꯗꯤ ꯑꯩꯈꯣꯏ ꯀꯥꯗ ꯎꯝ ꯑꯩꯈꯣꯏ ꯀꯥꯗ ꯃꯤ ꯀꯅꯥꯝꯇ ꯂꯥꯛꯄ ꯌꯥꯔꯔꯣꯏ ꯆꯠꯈꯤꯗꯕꯨ ꯑꯣꯏꯔꯗꯤ ꯀꯅꯥꯝ ꯂꯩꯕ ꯌꯥꯔꯣꯏ ꯑꯩꯈꯣꯏ ꯀꯥꯗ
ꯊꯤꯡꯖꯒꯦ ꯂꯣꯏ ꯑ ꯊꯤꯡꯖꯒꯦ ꯂꯣꯏ
ꯑꯩꯈꯣꯏ ꯀꯥꯗ ꯆꯦ ꯊꯦꯠꯂꯅꯤ ꯁꯨꯃꯥꯏꯅ ꯇꯧꯕꯤꯒꯅꯨ ꯑꯩꯈꯣꯏꯅ ꯅꯨꯡꯉꯥꯏꯇꯦ ꯍꯨꯏꯊꯨ
ꯎꯝ ꯊꯤꯅ ꯆꯗ
ꯎꯝ ꯆꯤꯟꯊꯤ ꯑꯣꯏꯌꯦꯦ ꯑꯩꯈꯣꯏꯁꯤꯕꯨ ꯑ ꯅꯣꯏꯒꯨꯝꯕ ꯅꯠꯇꯦꯅꯦ ꯑꯩꯈꯣꯏꯗꯤ ꯅꯣꯏꯒꯨꯝ ꯅꯠꯇꯦꯅꯦ
ꯅꯪꯒꯤ ꯊꯤꯕꯝꯗꯣ
ꯎꯝ ꯅꯣꯏꯗꯨꯃ ꯅꯠꯇꯦ ꯍꯥꯏꯕ ꯑꯩꯈꯣꯏꯗꯤ
ꯅꯔꯣꯏ ꯑꯩ ꯈꯣꯏ ꯈꯣꯏꯔꯒ ꯅꯪꯅ
ꯎꯝ ꯂꯣꯟ ꯈꯣꯏꯕꯒ ꯅꯨꯡꯉꯥꯏꯇꯕꯒ ꯀꯩ ꯃꯔꯤ ꯂꯩꯅꯒꯦ ꯍꯩꯃ ꯑꯩꯈꯣꯏꯗꯤ ꯅꯣꯏꯒꯨꯝꯕ ꯅꯠꯇꯦ ꯍꯥꯏꯕ ꯅꯣꯏꯗꯤ ꯃꯤꯅꯨꯡꯁꯤ ꯅꯣꯏꯗꯤ ꯃꯤꯅꯨꯡꯁꯤ ꯂꯩꯇꯕ ꯃꯤꯅꯦ ꯍꯥꯏꯕ
ꯃꯥꯅꯦ ꯑꯩꯈꯣꯏꯗꯤ ꯕꯦꯒ
ꯁꯣꯗꯤ ꯄꯦꯠ ꯃꯤꯅꯨꯡꯇꯤ ꯈꯪꯗꯕ ꯃꯤꯅꯦꯕ ꯅꯣꯏꯁꯦ ꯅꯣꯏꯁꯤꯗꯤ ꯃꯉꯥꯔꯒ ꯄꯥꯡꯈꯛꯅꯦ ꯅꯣꯏꯁꯤꯗꯤ ꯃꯉꯥꯒ ꯄꯥꯡꯈꯛꯅꯦ
ꯃꯥꯟ ꯃꯉꯥꯗꯩꯁꯨ ꯍꯦꯜꯂꯦ ꯑꯩꯈꯣꯏ
ꯍꯦꯜꯂꯦ ꯈꯈꯣꯏꯗꯤ ꯏꯆꯝ ꯆꯝꯖꯕ ꯄꯨꯟꯁꯤꯅꯦꯕ ꯁꯤꯗ ꯅꯣꯏꯅ ꯀꯥꯏꯍꯧꯕꯤꯔꯝꯃꯦ
ꯃꯥ ꯅꯟꯁꯤꯗ ꯃꯅ ꯋꯥꯗ
ꯎꯝ ꯌꯥꯝ ꯐꯠꯇꯦꯕ ꯅꯣꯏꯁꯦ
ꯎꯝ
ꯅꯣꯏꯁꯦ ꯌꯥꯝ ꯐꯠꯇꯕ ꯃꯤꯅꯦꯕ ꯃꯥꯅꯦꯕꯠ ꯁꯤꯗ ꯑꯩꯈꯣꯏ ꯅꯨꯡꯉꯥꯏꯇꯕ ꯐꯣꯡꯗꯣꯛꯄꯅ ꯆꯔꯥ ꯍꯦꯜꯂꯅꯤ ꯃꯦꯒꯤ ꯑꯗꯒꯤ ꯆꯥ ꯅꯨꯡ ꯈꯔ ꯊꯛ ꯆꯥ ꯇꯧꯔꯒ
ꯎꯝ ꯌꯥꯝꯅ ꯄꯨꯟꯁꯤꯁꯦ ꯋꯥꯔꯕꯩ ꯃꯣꯔꯣꯛꯅꯤꯅꯦ
ꯋꯥꯔꯦ ꯅꯣꯏꯅ ꯑꯣꯠꯄꯤꯔꯦ ꯃꯤꯅꯨꯡꯁꯤ ꯈꯪꯗꯕ ꯃꯤ ꯈꯔ ꯂꯣꯏꯅꯔꯨꯗꯅ
ꯔꯦ
ꯇꯤꯟꯅꯕ ꯌꯥꯗꯕ ꯃꯤ ꯈꯔ ꯇꯤꯟꯅꯍꯧꯗꯅ ꯐꯠꯇꯗꯨꯅꯦ ꯅꯣꯏꯗ ꯃꯤꯅꯨꯡꯁꯤ ꯈꯪꯗꯕꯤ
ꯃꯥꯅꯦ ꯕꯦꯠꯂ
ꯃꯤꯅꯨꯡꯁꯤ ꯍꯥꯏꯕ ꯑꯃ ꯆꯦꯠ ꯑꯃꯐꯥꯎ ꯌꯥꯎꯗꯦꯕ ꯅꯣꯏꯅ ꯁꯥꯁ
ꯃꯥꯥꯟꯗꯦ
ꯅꯪ ꯇꯥꯛꯁ ꯀꯌꯥ ꯁꯨꯔꯒꯦ ꯁꯤꯁꯦ ꯃꯉꯥ ꯃꯉꯥ ꯄꯤꯗꯅ ꯑꯗꯨ ꯂꯣꯏꯕꯒ ꯃꯊꯟꯇ ꯑꯗꯨꯝ ꯃꯉꯥꯃꯨꯛ ꯄꯤꯖꯔꯛꯀꯗꯣꯏꯅꯤ ꯍꯥꯏꯕꯅꯦꯕ
ꯑꯩ ꯇꯥꯛꯁ ꯑꯃ ꯂꯣꯏꯈ꯭ꯔꯦ ꯑꯃ ꯂꯣꯏꯈ꯭ꯔꯦ
ꯃꯔꯤꯒꯤ ꯃꯅꯨꯡꯗ
ꯎꯝ ꯑꯃ ꯂꯣꯏꯈ꯭ꯔꯦ ꯇꯥꯛꯁ ꯃꯉꯥ ꯃꯅꯨꯡꯗ ꯉꯁꯤꯒꯤ ꯑꯝꯇ ꯁꯤꯖꯤꯟꯅꯗ꯭ꯔꯤ ꯉꯔꯥꯡꯒꯤ ꯃꯉꯥꯃꯨꯛꯀꯤ ꯄꯨꯂꯞ ꯂꯣꯏꯈ꯭ꯔꯥ
ꯎ ꯍꯧꯖꯤꯛꯇꯁꯤꯤ ꯁꯥꯟꯅꯕ ꯂꯣꯏꯔꯦꯗꯅ ꯑꯩꯣꯏ ꯉꯥꯏꯍꯥꯛ ꯂꯩꯔꯒ ꯅꯪꯅ ꯑꯃꯨꯛ ꯇꯧꯔꯛꯕ ꯅꯪꯒꯤ ꯇꯥꯛꯁ ꯑꯃ ꯆꯠꯅꯕ ꯔꯤꯁꯤꯞ ꯇꯧꯕꯗꯣ ꯇꯥꯛꯁ ꯆꯠꯇꯕꯩ ꯇꯥꯏꯞ ꯇꯧꯕꯅꯦꯕ ꯇꯧꯗ꯭ꯔꯥ
ꯎꯝ ꯆꯠꯗꯤ ꯆꯠ ꯆꯗꯤ ꯆꯠꯄ ꯃꯥꯂꯦꯗꯣ ꯇꯥꯁ ꯆ ꯆꯁꯦ ꯇꯨꯃꯅꯦ ꯎꯝ ꯑꯗꯨꯩꯁꯨ ꯇꯧꯕꯒꯤ ꯑꯩꯇꯤ ꯆꯠꯂꯦ ꯍꯥꯏꯌꯦ
ꯑꯗꯨꯅ ꯄꯩꯁꯥꯅꯤꯗꯅ ꯑꯩꯅ ꯍꯥꯞꯇ ꯅꯪꯒꯤ ꯇꯥꯛꯁ ꯇꯣꯞ ꯐꯥꯏꯚꯀꯤ ꯃꯅꯨꯡꯗ ꯋꯥꯟ ꯇꯧꯈ꯭ꯔꯕ ꯇꯨ ꯇꯧꯈ꯭ꯔꯕ ꯑꯗꯨꯃꯥꯏꯅ ꯂꯩꯗꯅ ꯑꯗꯣ ꯅꯪꯅ ꯑꯣꯏꯅ ꯀꯣꯜ ꯇꯧꯗ꯭ꯔꯗꯤ ꯆꯠꯂꯝꯃꯣꯏ ꯍꯥꯏꯕ ꯔꯤꯁꯤꯞ ꯇꯧꯕꯩꯗꯤ ꯑꯗꯨ ꯆꯠꯂꯝꯃꯣꯏꯕ ꯆꯠꯇꯕꯅꯦꯕ ꯎꯝ ꯑꯗꯣ ꯅꯪꯁꯨ ꯆꯠꯅꯤꯡꯉꯥꯏꯅꯦ ꯍꯣꯔꯦꯟ ꯅꯪ ꯑꯃꯨꯛ ꯇꯧꯔꯛꯑꯣꯕ ꯉꯥꯏꯍꯥꯟ ꯂꯩꯑꯒ ꯍꯣꯔꯦꯟ ꯆꯥꯊꯣꯛꯄꯩꯗꯨꯗ ꯅꯪ ꯑꯃꯨꯛ ꯇꯧꯔꯨꯔꯕ ꯀꯅꯤ ꯋꯥꯏꯐꯥꯏ ꯆꯪꯕ꯭ꯔꯁꯨꯦ ꯀꯣꯜ ꯇꯧꯕꯕ
ꯅꯇꯅꯦ ꯑꯩ ꯕꯦꯅꯦꯁ ꯌꯥꯎꯗꯤ
ꯑ ꯑꯣꯀꯣ ꯈꯇꯪ ꯌꯥꯕ
ꯄꯣꯛꯄ ꯌꯥꯗꯦ ꯍꯧꯖꯤꯛ ꯕꯦꯂꯦꯟꯁ ꯂꯣꯏꯗ꯭ꯔꯤꯕ꯭ꯔꯥꯒꯤꯗꯤ ꯉꯥꯛꯇ ꯂꯩꯗꯤ ꯂꯣꯏꯕ꯭ꯔꯥ
ꯑ ꯅꯪ ꯐꯣꯟ ꯁꯤꯜꯍꯧꯔꯕ ꯅꯠꯇ꯭ꯔꯣ
ꯎꯝ
ꯅꯗꯣ ꯀꯩꯩꯅꯣꯃꯤꯩ ꯄꯇ꯭ꯕ
ꯈꯪꯗꯦ ꯁꯦꯝꯕ ꯂꯣꯏꯕꯒ
ꯕꯖꯥꯔꯗ ꯁꯦꯝꯗꯨꯔꯥ
ꯈꯪꯗꯦ ꯕꯕꯥꯅ ꯁꯦꯝꯦꯡꯅꯌꯦ
ꯎ ꯑꯩ ꯑꯩꯁꯨ ꯍꯥꯟꯅꯩ ꯐꯣꯟꯁꯦ ꯁꯦꯝꯅꯤꯡꯉꯕꯅꯤ
ꯅꯪ ꯐꯅꯅꯤ ꯄꯅꯤꯡꯉꯕ
ꯑꯅꯤ ꯄꯥꯏꯃꯥꯏ ꯅꯠꯇꯕ ꯑꯩ ꯀꯣꯆꯤꯡꯒꯤ ꯀꯩꯒꯤ ꯇꯦꯂꯒ꯭ꯔꯥꯝꯒꯤꯗꯣꯁꯨ ꯌꯥꯎꯒꯦ ꯃꯤꯁꯤꯗ ꯇꯦꯂꯒ꯭ꯔꯥꯝ ꯍꯥꯡꯕꯗ ꯑꯗ ꯂꯩꯔꯦꯕ ꯀꯃꯥꯏꯅꯕꯔ ꯉ ꯑꯗ ꯑꯩꯒꯤ ꯅꯣꯠꯁꯨ ꯀꯩꯀꯥꯇ ꯁꯤꯗ ꯌꯥꯎꯈꯤꯕꯅꯦꯕ ꯀꯣꯆꯤꯡꯒꯤ ꯑꯦꯛꯖꯥꯝ ꯂꯣꯏꯔꯝꯅꯦ ꯑꯗꯨꯏꯗꯣ ꯌꯦꯡꯕ ꯍꯧꯔꯛꯑꯦ ꯈꯤꯇ ꯅꯨꯄꯥꯂꯤꯗ ꯂꯩꯔꯦ ꯇꯟꯃꯟꯁꯤꯗꯔꯦ ꯑꯩꯗꯤ ꯑꯁꯦ ꯁꯦꯝꯕꯗꯣ ꯑꯁ ꯁꯦꯝꯒꯦ ꯍꯥꯏꯔꯕꯗ ꯈꯣꯏꯗꯥꯅ ꯃꯤ ꯊꯥꯔꯛꯀꯦ ꯍꯦꯛꯇ ꯍꯥꯏꯌꯦꯕ ꯑꯗꯨ ꯇꯜꯂꯦꯕ ꯑꯩ ꯃꯥꯏ ꯃꯃꯥꯟꯅꯕ ꯀꯔꯤ ꯀꯔꯥꯅ ꯁꯦꯝꯍꯟꯕꯗꯣꯏ ꯊꯋꯥꯏ ꯂꯨꯝꯗꯦꯕ ꯅꯤꯉꯣꯟꯜ ꯆꯦꯃꯟꯕꯩꯕ
ꯑꯃꯨꯛ ꯀꯥꯞ ꯂꯩꯔꯝꯃꯗꯤ
ꯅ ꯀꯤꯑꯦꯕ
ꯀꯤꯕꯦꯝꯃ ꯀꯤꯕꯦꯝꯃ ꯉꯥꯡꯉꯛꯀꯗꯧꯕꯗꯤ ꯑꯗꯨꯗ ꯑꯁ
ꯀꯩꯅꯣꯕ ꯅꯣꯏ ꯀꯥꯟꯇ ꯗꯨꯌꯥꯝ ꯑꯣꯏꯔꯦꯗꯣ
ꯈꯪꯗꯕ ꯀꯥꯟꯗꯁꯨ ꯃꯣꯏ ꯁꯨꯛꯌꯥ ꯌꯥꯗꯦ
ꯅꯪꯒꯗꯤ ꯈ꯭ꯋꯥꯏ ꯅꯨꯡꯁꯤꯖꯔꯤꯕ
ꯍꯣꯏꯍꯦ ꯀꯃꯥꯏꯅ ꯇꯧꯒꯦ ꯈꯪꯗꯦ ꯁꯤ ꯖꯤꯕꯁꯦ ꯐꯥꯔꯁ ꯂꯞꯁꯤꯗ ꯈꯨꯗꯤ ꯊꯤꯔꯦ
ꯍꯨꯝ
ꯃꯥꯏꯟ ꯀꯣꯏꯅꯔꯨꯏꯕ ꯈꯪ
ꯅꯨꯡꯃꯥꯏꯇꯦꯗ
ꯅꯨꯡꯥꯏꯇꯨꯝ
ꯀꯦꯝ ꯈꯂꯨꯅꯨ ꯏꯆꯦ
ꯑꯩ ꯌꯨꯝꯗꯀꯗꯤ ꯅꯪ ꯍꯨꯟꯗꯣꯛꯑꯗꯧꯅꯦ ꯍꯥꯏꯕ ꯃꯥ ꯂꯥꯛꯀꯅꯤꯌꯦ
ꯎꯝ
ꯅꯣꯏꯗꯗꯥꯒ ꯅꯣꯏ ꯕꯕꯥꯒꯗ ꯍꯥꯏꯒꯦ ꯑꯩꯅ ꯅꯔꯥꯏ ꯕꯛꯇꯨ ꯃꯥꯏꯟ ꯀꯥꯎꯖꯔꯛꯑꯅꯤ ꯍꯥꯏꯕ
ꯎ
ꯍꯣ ꯈꯣꯏꯗꯧꯁꯦ ꯁꯥꯎꯅꯤꯡꯉꯛꯄ ꯂꯩ ꯂꯕ ꯁꯔꯦꯅꯗꯧ ꯇꯇꯤ ꯐꯕꯨ ꯑꯗꯨ ꯑꯗꯨ ꯂꯗꯦ ꯍꯥ
ꯌꯥꯝ ꯌꯥꯅꯤꯡꯗꯦꯗꯣ ꯍꯥꯏꯕ
ꯑꯩ ꯍꯥꯏꯁꯤꯅ ꯃꯣꯏꯔꯣꯝꯗ ꯂꯩꯕꯁꯤꯁꯨ ꯀꯣꯝ ꯆꯥꯗꯦꯕ ꯑꯩꯈꯣꯏ ꯆꯦ ꯃꯣꯏ ꯃꯅꯥꯛꯇ ꯄꯥꯜꯂꯤꯗꯨꯁꯨ ꯋꯥꯔꯦ ꯑꯗꯒꯤ ꯅꯨꯄꯤꯅ ꯁꯨꯔ ꯊꯥꯛꯄ ꯉꯥꯛꯇ ꯑꯣꯏꯕ ꯑꯌꯥꯝꯕꯅ
ꯎꯝ
ꯑꯗꯩꯩ ꯌꯦꯛ ꯁꯨ ꯑꯃꯨꯛ ꯑꯣꯏꯁꯜꯂꯦ ꯑꯗꯨꯏ ꯃꯊꯛꯇ ꯃꯣꯏ ꯃꯤꯗꯤ ꯂꯗꯅ ꯂꯝꯗꯨꯕꯄꯟ ꯌꯥꯗꯦꯕ ꯈꯨꯣꯏꯕꯥꯅ ꯌꯥꯝ ꯁꯥꯎꯋꯦꯕ
ꯀꯩ ꯀꯧꯒꯦ ꯃꯣꯏꯅꯣ
ꯁꯥꯃꯨꯁꯪ ꯌꯨꯝ ꯑꯃꯈꯛꯀꯤ ꯋꯥ ꯅꯠꯇꯦ ꯍꯥꯏꯕ ꯃꯣꯏ ꯑꯗꯨꯗꯤ ꯈꯨꯟꯄꯥꯛꯇꯨꯕ ꯄꯨꯔꯥ ꯑꯗꯨꯃꯥꯏꯅ ꯆꯠꯅꯕꯩ ꯇꯥꯏꯞꯇꯧꯋꯦꯕ ꯅꯨꯄꯤꯅ ꯁꯨꯔ ꯁꯨꯔ ꯊꯥꯛꯄꯩ ꯇꯥꯏꯞꯇ ꯑꯗꯒꯤꯅꯦ ꯃꯣꯏ ꯈꯨꯟꯁꯤꯗꯤ ꯁꯨꯃꯥꯏꯅꯒ ꯍꯣꯏ ꯁꯨꯃꯥꯏꯅꯒ ꯍꯥꯏꯅꯩꯕ ꯅꯨꯃꯤꯗꯥꯡꯒꯤ ꯆꯥꯔꯥꯁꯦ ꯌꯣꯟꯊꯣꯛꯑꯒ ꯐꯤꯂꯝ ꯌꯦꯡꯕ ꯉꯝꯕ ꯂꯝꯅꯤ ꯀꯥꯏꯅ ꯑꯗꯨꯃꯛꯁꯨ ꯇꯧꯋꯦꯕ ꯃꯣꯏ ꯍꯥꯏꯗꯤ ꯅꯨꯃꯤꯗꯥꯡꯒꯤ ꯆꯥꯛ ꯆꯔꯥꯁꯦ ꯆꯦꯡ ꯆꯥꯔꯥꯁꯤ ꯌꯣꯟꯊꯣꯛꯑꯒ ꯐꯤꯂꯝ ꯌꯦꯡꯊꯣꯛꯄ ꯉꯝꯕ ꯂꯝꯅꯤ ꯀꯥ ꯍꯥꯏꯅꯩꯅꯦꯕ ꯑꯗꯨꯃꯛꯁꯨ ꯇꯧꯋꯦ ꯍꯥꯏꯕ ꯈꯕ ꯃꯣꯏ ꯑꯗꯥꯏꯗꯣ
ꯎꯝ
ꯍꯥꯏꯗꯤꯅꯦ ꯇꯨꯡꯒꯤ ꯀꯩꯝꯇ ꯗꯔꯀꯥꯔ ꯇꯥꯗꯕ ꯉꯥꯏꯍꯥꯛ ꯉꯥꯏꯍꯥꯛꯀꯤ ꯅꯨꯡꯉꯥꯏꯔꯒ ꯇꯧꯔ ꯂꯣꯏꯔꯦꯅ ꯈꯟꯕꯩ ꯇꯥꯏꯞ ꯇꯧꯅꯩꯌꯦꯕ
ꯃꯥ
ꯀꯅ ꯃꯦꯝ ꯁꯥꯎꯔꯤꯁꯦ
ꯑꯗ ꯃꯣꯏꯅ ꯌꯥꯝ ꯊꯦꯛꯇꯔꯦꯇꯦꯕ
ꯊꯦꯛꯇꯕꯅꯦꯕꯗ ꯌꯦꯛꯆꯥꯎ ꯑꯃꯃꯨꯛ ꯊꯣꯛꯆꯜꯂꯦ ꯑꯗꯣ
ꯎꯝ
ꯒꯗꯤ ꯀꯨꯝꯍꯩ ꯊꯣꯛꯄꯅꯦꯕ ꯒ꯭ꯌꯥꯟ ꯇꯥꯗꯅ ꯀꯔꯝꯃꯥꯏꯅ ꯀꯣꯏꯅꯅꯣ ꯈꯪꯗꯦꯁꯨ ꯁꯤ ꯃꯤꯁꯦ ꯉꯥꯎꯔꯤ ꯐꯩꯔꯤ ꯀꯣꯏꯔꯨꯕꯗꯒꯣ ꯑꯗꯨꯝ ꯆꯥꯗꯅ ꯇꯧꯔꯤꯁꯦ ꯭ꯟꯒꯟꯇꯥꯇꯅꯤ ꯀꯣꯏ
ꯅꯨꯡꯁꯤꯕꯗ ꯅꯨꯡꯁꯤꯕꯗ ꯆꯤꯡ ꯇꯝ ꯈꯥꯏꯗꯤ ꯇꯧꯁꯜꯂꯦꯕꯅ
ꯑꯕꯗꯨꯜ ꯁꯍꯤꯗ
ꯅꯨꯡꯁꯤꯕꯗ ꯆꯤꯡꯇꯝ ꯈꯥꯏꯗꯦ ꯥꯇ ꯕꯤꯖꯥꯇ ꯈꯥꯏꯗꯦ
ꯑꯁꯨꯛ ꯀꯨꯏꯔꯕꯁꯦ ꯑꯩꯈꯣꯏ ꯏꯃꯨꯡꯗ ꯁꯨꯡꯌꯥ ꯌꯥꯗꯦ ꯀꯗꯣꯏꯕ ꯈꯪꯗꯦ
ꯍꯧꯖꯤꯛꯁꯨ ꯍꯧꯖꯤꯛꯁꯨ ꯃꯣꯏ ꯈꯪꯗꯤ ꯈꯪꯉꯤꯕ꯭ꯔꯕ ꯅꯪꯒ ꯀꯣꯏꯅꯔꯤꯌꯦꯁꯦ
ꯃꯣꯏꯁꯦ ꯀꯟꯐ꯭ꯌꯨꯁꯇꯅꯦ ꯂꯩꯔꯤꯁꯦ ꯈꯪꯅꯩꯔꯥ ꯈꯪꯅꯩꯗꯦ ꯑꯗꯨꯏꯅꯤ ꯉꯍꯥꯟ ꯑꯩꯈꯣꯏꯆꯦꯒ ꯑꯩꯈꯣꯏ ꯏꯅꯝꯃꯒ ꯄꯨꯟꯅ ꯐꯝꯍꯜꯂꯒ ꯑꯩꯈꯣꯏꯗꯥꯅ ꯏꯟꯇ꯭ꯔꯣꯄ꯭ꯔꯦꯁꯟ ꯇꯧꯋꯏ ꯅ ꯍꯅꯒ ꯄꯥꯎ ꯐꯥꯎꯅꯏ ꯍꯥꯏꯕ ꯅꯨꯄꯥꯗꯣ ꯊꯥꯎꯅꯕ꯭ꯔꯥ ꯍꯪꯉꯦ ꯑꯩꯈꯣꯏꯆꯦꯗꯥ ꯈꯨꯗꯤꯦꯅ ꯈꯪꯗꯦ ꯑꯩꯗꯤ ꯍꯥꯏꯌꯦ ꯑꯩꯈꯣꯏ ꯏꯅꯃꯅꯁꯨ ꯑꯩꯁꯨ ꯈꯪꯗꯦ ꯍꯥꯏꯔꯌꯦꯦ ꯀꯩꯅ ꯅꯣꯏꯅ ꯈꯪꯗ꯭ꯔꯗꯤ ꯀꯅꯥ ꯈꯪ ꯐꯪꯗꯣꯏꯅꯣꯅ ꯅꯣꯏꯒꯅꯦ ꯃꯥꯒ ꯄꯥꯎ ꯐꯥꯎꯅꯔꯤꯕ ꯄꯨꯜꯂꯤꯕ ꯁꯤꯗꯤ ꯍꯥꯏꯌꯦ ꯑꯩ ꯀꯦꯅ ꯈꯪꯗꯦ ꯇꯦ ꯐꯖꯅ ꯊꯤꯒꯠꯂꯣ ꯑꯗꯨ ꯁꯨꯝ ꯇꯧꯔꯗꯤꯦ ꯑꯩꯈꯣꯏꯕꯥ ꯌꯥꯗꯦ ꯑꯩꯈꯣꯏ ꯕꯥ ꯕꯦꯔꯥ ꯀꯥꯟꯅꯤꯅ ꯍꯥꯏꯕ ꯀꯣꯏꯚ ꯕꯤ ꯄꯤ ꯋꯥꯡꯉꯦꯗꯅ ꯅꯨꯡꯉꯥꯏꯇꯕ ꯁꯥꯎꯕꯗ ꯕꯤꯔ ꯀꯥꯟꯅꯦ ꯑꯗꯨꯒꯤ ꯍꯥꯏꯕ ꯑꯗ ꯑꯩꯈꯣꯏꯆꯦꯅ ꯑꯁ ꯃꯥꯅ ꯊꯣꯛꯄ ꯑꯗꯨꯝ ꯇꯧꯍꯜꯂꯁꯤꯗ ꯑꯩꯈꯣꯏꯗꯥꯅ ꯑꯗꯨ ꯌꯥꯔꯣꯏꯗꯅ ꯍꯥꯏꯌꯦꯌꯦ ꯑꯗꯨ ꯑꯩꯈꯣꯏꯁꯦꯅ ꯑꯁ ꯑꯩꯈꯣꯏꯅ ꯋꯥ ꯑꯃ ꯉꯥꯡꯕꯗ ꯃꯥꯅ ꯃꯉꯥ ꯃꯉꯥ ꯉꯥꯡꯉꯛꯀꯅꯤ ꯍꯣꯏ ꯑꯩꯈꯣꯏꯆꯦꯅ ꯎꯝ ꯑꯩꯈꯣꯏꯆꯦꯅ ꯑꯩꯈꯣꯏꯅ ꯋꯥ ꯑꯃ ꯉꯥꯡꯕꯗ ꯃꯥꯅ ꯋꯥ ꯃꯉꯥ ꯑꯃꯉꯥ ꯉꯥꯡꯉꯛꯇꯅꯤ ꯑꯩꯈꯣꯏꯗꯩ ꯃꯥꯅꯦꯅ ꯈꯪꯍꯩꯔꯕꯅꯦ ꯍꯥꯏꯌꯦ ꯈꯨꯗꯥꯅ ꯑꯗꯨꯒ ꯈꯦꯅꯩꯅꯦ ꯌꯥꯔꯣꯏꯅꯦꯅ ꯍꯥꯏꯌꯦ ꯑꯩ ꯐꯖꯅ ꯍꯥꯡꯗꯣꯔꯣꯑꯣ ꯈꯣꯠꯂꯣꯅ ꯈꯣꯏꯗꯥꯅ ꯇꯧꯔꯦ ꯍꯥꯏꯕꯅꯤ ꯑꯩꯈꯣꯏꯁꯦ ꯑꯁ ꯌꯥꯝ ꯇꯂꯦꯅ ꯑꯩꯁꯦ ꯅꯪꯅ ꯑꯗꯨꯝ ꯑꯗꯨꯃꯥꯏꯅ ꯇꯧꯔꯗꯤ ꯅꯪ ꯇꯥꯟꯊꯣꯔꯛꯄꯗ ꯑꯩ ꯀꯩꯁꯨ ꯌꯥꯎꯗꯧ ꯃꯥꯜꯂꯦ ꯀꯥꯏ ꯑꯩꯈꯣꯏꯁꯦꯅ
ꯅꯣꯏꯇꯦ ꯈꯛꯇꯗꯤ ꯈꯪꯉꯨꯔꯕ ꯅꯣꯏ ꯀꯣꯏꯅꯔꯤꯁꯦ
ꯑꯩꯈꯣꯏꯆꯦꯗꯤ ꯈꯪꯉꯦ ꯂꯣꯏꯅꯃꯛ ꯋꯥꯔꯤ ꯍꯧꯕꯗꯩ ꯂꯣꯏꯅꯐꯃꯛ ꯈꯪꯉꯦꯕ ꯑꯩꯈꯣꯏꯆꯦꯗꯤ ꯑꯗꯨ ꯃꯥꯁꯨ ꯀꯥꯟꯇ ꯑꯗꯣ ꯍꯥꯏꯗꯤ ꯌꯥꯝ ꯐꯠꯇꯕ ꯃꯤ ꯑꯣꯏꯗꯕꯅꯤꯅ ꯃꯥ ꯇꯣꯛꯅ ꯋꯥꯔꯁꯨ ꯉꯝꯗꯕꯤ ꯃꯥꯟꯗꯣ ꯑꯩꯁꯦ
ꯎꯝ
ꯐꯖꯤꯔꯣꯏ ꯈꯪꯉꯕ
ꯎꯝ ꯑꯩꯈꯣꯏ ꯆꯦꯗꯤ ꯂꯣꯏ ꯈꯪꯉꯦꯕ ꯑꯩꯈꯣꯏꯅ ꯑꯃꯗꯤꯃꯗꯤ ꯈꯪꯍꯟꯗꯦꯕ ꯑꯩꯅ ꯑꯩꯈꯣꯏꯅꯃꯛ ꯈꯪꯍꯟꯗꯦ ꯈꯣꯏꯗꯥꯏꯍꯧꯗꯣꯏꯕ ꯈꯣꯏꯠꯅꯃꯅꯁꯨ ꯄꯥꯝꯇꯦꯕ
ꯀꯩꯅ ꯋꯥ ꯃꯥꯅ ꯄꯥꯝꯖꯅ
ꯈꯣꯏꯠꯅꯕꯁꯨ ꯌꯥꯗꯦ ꯍꯥꯏꯗꯤ ꯁꯨꯝ ꯋꯥꯔꯤꯗꯣ ꯃꯣꯏ ꯑꯗꯣꯝꯗ ꯑꯩꯈꯣꯏꯔꯣꯝꯗꯩ ꯄꯥꯟꯕ ꯃꯤ ꯂꯩꯔꯤꯕ ꯃꯌꯨꯝ ꯄꯥꯟꯕ ꯑꯅꯤ ꯑꯍꯨꯝ ꯂꯩꯔꯤꯕ ꯖꯣꯣꯟ ꯑꯃ ꯆꯥꯗꯦꯕ ꯑꯃ ꯑꯩꯈꯣꯏꯁꯨ ꯃꯅꯥꯛꯛꯇ ꯀꯩ ꯄꯥꯟꯕꯗꯨꯁꯨ ꯃꯋꯥꯗ ꯄꯨꯔꯒ ꯂꯩꯔꯦ ꯁꯣꯝꯗ ꯑꯣꯏꯅ ꯊꯥꯛꯑꯒ ꯑ ꯃꯒꯨꯅꯥ ꯌꯥꯋꯣꯡ ꯏꯜꯍꯜꯂꯒ ꯊꯥꯛꯑ ꯂꯩꯔꯦ ꯑꯗꯒꯤ ꯑꯩꯈꯣꯏ ꯏꯆꯦꯗꯨꯁꯨ ꯅꯨꯡꯉꯥꯏꯇ꯭ꯔꯦ ꯃꯥ ꯁꯤꯖꯩꯕꯦ ꯇꯨꯕꯧ ꯀꯥꯏꯁꯨꯦ ꯌꯥꯗꯦꯅ ꯃꯅꯤꯡꯄꯕꯨꯛꯇꯨ ꯈꯠꯅꯩꯕꯅꯦ
ꯅꯣꯏ ꯅꯪꯁꯦ ꯄꯣꯛꯃꯤꯟꯅꯕ ꯆꯤꯆꯦꯗ
ꯑꯩꯈꯣꯏ ꯀꯥꯖꯤꯟ ꯑꯩꯈꯣꯏ ꯀꯥꯏꯃꯆꯥ
ꯑꯣ ꯁꯤꯖꯤꯟꯅꯁꯦ ꯌꯥꯗꯦꯅ ꯁꯥꯎꯔꯒ
ꯎꯝ ꯃꯅꯌꯥꯝ ꯄꯣꯛꯇꯔ
ꯥꯖꯥꯠꯅꯤꯀꯣ
ꯑꯗꯨꯒ ꯃꯒꯤ ꯑꯣꯏ ꯕꯕꯥ ꯋꯥꯔꯤꯗꯣ ꯑꯩ ꯈꯪꯕꯅꯤꯅ ꯑꯩꯈꯣꯏ ꯏꯅꯝꯃꯣꯏꯅ ꯈꯪꯕꯅꯤ ꯑꯩꯈꯣꯏ ꯏꯅꯃꯟꯁꯨ ꯂꯩꯍꯅꯤꯡꯗꯦꯕ
ꯎꯝ
ꯑ ꯑ ꯑꯩ ꯀꯣꯏꯅꯃꯟ ꯍꯥꯡꯛꯄꯗꯁꯨ ꯇꯣꯛꯅꯈ꯭ꯔꯦ ꯑꯗꯨꯝ ꯍꯥꯏꯖꯤꯜꯂꯦ ꯑꯩꯈꯣꯏꯅꯝꯗꯁꯨ
ꯍꯣꯏ ꯑꯩ ꯑꯃꯨꯛ ꯇꯧꯔꯛꯀꯦ ꯑꯗꯨꯗꯤ
ꯎꯝ ꯄꯨꯡ ꯐꯔꯕ ꯐꯔꯦ ꯐꯔꯦ ꯎꯝ ꯅꯪ ꯉꯍꯥꯟ ꯂꯩꯔꯒ ꯑꯃꯨꯛ ꯇꯧꯔ‌ꯛꯑꯣ ꯐꯤ ꯐꯥꯎꯔꯨꯈꯤꯦꯒ ꯎꯝ ꯊꯝꯃ ꯊꯝꯃ ꯎꯝ ꯇꯧꯔꯝꯗꯥꯏ ꯑꯔꯣ
ꯍꯣꯏ
ꯎꯝ ꯊꯝꯃꯦ ꯊꯝ